ꯇꯥꯕ꯭ꯔꯣ ꯍꯜꯂꯣ ꯇꯥꯏꯌꯦ ꯇꯥꯏ ꯅꯪꯁꯦ ꯍꯦꯛ ꯄꯥꯏꯈꯠꯂꯒꯗꯤ ꯇꯥꯗꯦꯕꯣ ꯇꯥꯕ꯭ꯔꯣ ꯅꯪꯒꯤꯀꯣ ꯅꯪ ꯅꯪꯒꯤ ꯀꯣꯜꯗꯣ ꯇꯥꯗ꯭ꯔꯣ ꯍꯜꯂꯣ ꯅꯪ ꯀꯣꯗꯣ ꯍꯦꯒ ꯇꯧꯔꯒ ꯇꯥꯗꯕ ꯍꯦꯛ ꯀꯣ ꯇꯧꯔꯒ ꯇꯥꯗꯕ ꯃꯥꯜꯂꯦꯕ
ꯑꯥ
ꯒ꯭ꯌꯥꯟ ꯇꯥꯗꯕ꯭ꯔꯣ
ꯇꯜ ꯋꯥꯔꯤ ꯁꯥꯔꯗꯤ
ꯍꯣꯏ
ꯇꯥꯏꯌꯦ
ꯇꯥꯏꯌꯦ ꯇꯥꯏꯌꯦ
ꯐꯖꯅ ꯇꯥꯏꯌꯦ ꯀꯩꯗꯧꯔꯤꯅꯣ
ꯑꯩꯅ ꯉꯥꯡꯊꯣꯛꯄꯗꯣ ꯈꯔ ꯅꯪꯉꯣꯟꯗ ꯊꯦꯡꯅꯕ ꯄꯥꯎ ꯄꯤꯕ ꯃꯥꯜꯂꯦꯗ
ꯇꯜꯂꯦ ꯅꯪꯒꯤ ꯋꯥꯔꯤꯁꯦ
ꯀꯩꯗꯧꯔꯤꯒꯦ
ꯑꯁ ꯀꯩꯁꯨ ꯇꯧꯗꯦ ꯁꯨꯝ ꯂꯦꯞꯄꯒ ꯂꯩꯅꯦ
ꯅꯣꯏ ꯃꯥꯈꯣꯏꯗꯤ
ꯃꯥꯁꯨ ꯀꯩꯅꯣ ꯍꯪꯒꯥꯝꯗꯣ ꯁꯦꯝꯔꯒ ꯂꯩ
ꯑꯗꯨꯗꯤ ꯍꯧꯖꯤꯛꯀꯥꯟꯅꯤ ꯈꯔ ꯀꯟꯕ ꯃꯥꯜꯂꯤꯅꯦ ꯀꯟꯈꯠꯄ ꯃꯥꯜꯂꯤꯅꯦ
ꯎ ꯃꯥꯗꯣ ꯑꯗꯨꯝ ꯇꯨꯝꯕꯗꯤ ꯅꯠꯇꯦꯕ ꯆꯥ ꯆꯥꯕ ꯉꯝ ꯆꯥꯕ ꯆꯪꯗꯦ ꯍꯥꯏꯅ ꯑꯩꯒꯤ ꯍꯛꯆꯥꯡꯗꯣ ꯁꯣꯟ ꯊꯥꯕꯅꯤꯗ
ꯑꫭ
ꯌꯥꯝ ꯀꯟꯅ ꯅꯥꯕꯗꯤ ꯅꯠꯇꯦ ꯑꯆꯥꯄꯣꯠꯁꯨ ꯌꯥꯝ ꯆꯥꯕ ꯌꯥꯗꯕ ꯃꯥꯗꯣ ꯗꯥꯏꯕꯤꯦꯇꯤꯁ ꯂꯩꯕꯀꯣ
ꯏꯃꯥꯁꯨ ꯂꯩꯌꯦꯗꯣ
ꯑꯁ ꯑꯁꯤꯅꯦ ꯋꯥꯔꯤꯁꯦ
ꯑꯁ ꯑꯗꯨꯒꯤꯅꯤ ꯃꯣꯏꯒꯤ ꯀꯩꯅꯣ ꯇꯧꯕꯗ ꯋꯥꯈꯜ ꯌꯥꯝ ꯋꯥꯏ
ꯎꯝ ꯎꯝ
ꯑꯗꯨꯒꯤ ꯃꯁꯥꯁꯨ ꯌꯥꯝ ꯄꯥꯔꯛꯈ꯭ꯔꯕꯅꯦ ꯆꯥꯕ ꯈꯣꯠꯄ ꯄꯗ ꯀꯣ
ꯎꯝ
ꯅꯣꯏꯅꯤꯈꯛ ꯂꯩꯔꯝꯅꯦ ꯑꯗꯨꯗꯤ ꯅꯣꯏꯅ ꯑꯌꯥꯝꯕꯈꯣꯏꯗꯤ ꯂꯧ ꯂꯣꯏꯅ ꯆꯠꯈ꯭ꯔꯦ
ꯑꯥ ꯉꯁꯤ ꯂꯥꯎ ꯌꯦꯡꯕ ꯆꯠꯀꯦ ꯍꯥꯏꯦꯟꯅ ꯆꯠ ꯆꯠꯈ꯭ꯔꯦ ꯃꯣꯏ ꯑꯅꯤꯗꫭ
ꯑꯣ ꯃꯣꯏ ꯃꯆꯥꯗꯤ ꯂꯩꯇ꯭ꯔꯤꯔꯤꯕꯣ ꯍꯧꯖꯤꯛ
ꯎꯥ ꯂꯩꯇ꯭ꯔꯤꯅꯦ ꯂꯩꯔꯣ ꯍꯥꯏꯔꯒ
ꯃꯇꯝ ꯂꯩꯕ ꯀꯥꯟꯗ ꯂꯩꯒꯅꯤꯗ ꯑꯉꯥꯡ ꯑꯣꯏꯕꯒꯤꯅꯤ
ꯎꯥ ꯃꯣꯏꯁꯨ
ꯑꯩꯕꯅ ꯏꯃꯨꯡꯗꯤ ꯂꯨꯝꯕꯅꯦꯀꯣ
ꯑꯥ ꯑꯉꯥꯡ ꯂꯩꯔꯗꯤ ꯂꯩꯕ ꯌꯥꯝ ꯅꯨꯡꯉꯥꯏꯌꯦꯦ ꯏꯃꯨꯡꯗꯣ ꯅꯣꯛꯔꯒ ꯀꯣ ꯌꯥꯝ ꯍꯔꯥꯎꯅ ꯂꯩꯕ ꯅꯨꯡꯉꯥꯏꯕꯅꯤ
ꯑ ꯍꯣꯏ ꯂꯧ ꯅꯣꯏ ꯂꯧ ꯂꯧ ꯂꯤꯡꯉꯤꯔꯣ ꯅꯠꯇ꯭ꯔꯒ ꯊꯥꯔꯤꯔꯣ ꯊꯥꯔ ꯇꯧꯕ꯭ꯔꯣ
ꯐꯥꯔꯒ ꯇꯧꯕ ꯅꯠꯇꯦ ꯂꯤꯡꯔꯒ ꯇꯧꯋꯦ ꯃꯥ ꯑꯗꯣ ꯂꯣꯏ ꯑꯗꯨ ꯂꯣꯏꯗꯤ ꯂꯣꯏꯔꯦ ꯑꯗꯣ ꯂꯥꯎꯗꯣ ꯀꯃꯥꯏꯅ ꯇꯧꯋꯦ ꯑꯗꯣ ꯌꯦꯡꯕ ꯆꯠꯄ
ꯎꯝ
ꯅꯨꯡꯉꯥꯏꯕꯅꯦ ꯑꯗꯨꯃꯥꯏ ꯑꯗꯨꯃꯥꯏꯅ ꯆꯠꯂꯒ ꯍꯜꯂꯛꯑꯒ ꯁꯤꯡꯖꯨ ꯆꯥꯕꯗꯣ
ꯎ ꯑꯁ ꯑꯩꯈꯣꯏꯒꯤ ꯏꯅꯥꯎꯗ ꯌꯥꯝ ꯂꯥꯞꯄꯦꯕ
ꯑꯣ ꯆꯥꯛꯀꯨꯝꯕ ꯄꯨꯔ ꯆꯠꯄ꯭ꯔꯣ
ꯎꯝ ꯅꯣꯏꯔꯣꯝꯗꯗꯤ ꯑꯗꯨꯝ ꯌꯨꯝ ꯃꯅꯥꯛꯇ ꯂꯩꯅ
ꯍꯣꯏ ꯍꯣꯏ ꯌꯨꯨꯝ ꯃꯔꯥ ꯇꯃꯒꯅꯦ
ꯑꯩꯈꯣꯏꯗꯤ ꯑꯁ ꯑꯥꯗ ꯑꯗꯨꯝ ꯆꯠꯄꯅꯦ ꯈꯣꯡ
ꯀꯨꯏꯕ꯭ꯔꯣ ꯑꯗꯨꯗꯤ ꯄꯨꯡ ꯑꯃꯔꯣꯝ ꯆꯠꯄ꯭ꯔꯣ
ꯍꯣꯏ ꯆꯠꯄꯗ ꯋꯥꯔꯤꯅꯦ
ꯑꯣ ꯑꯗꯨ ꯂꯧ ꯂꯤꯡꯕ ꯃꯇꯝꯗꯤ ꯋꯥꯔꯝꯃꯅꯤꯅ ꯘꯔꯤ ꯌꯥꯎꯗꯗꯤ
ꯑ ꯑꯗꯨꯣ
ꯄꯔꯅꯦ ꯎꯝ
ꯋꯥꯗꯤ ꯋꯥꯕꯅꯤꯅ ꯆꯠꯄꯗ ꯑꯩꯈꯣꯏ ꯈꯨꯟꯗꯤ ꯆꯤꯡꯗꯅꯤꯅ ꯑꯗꯨꯝ ꯇꯨꯔꯦꯟꯒꯨꯝꯕ ꯂꯩꯗꯅ ꯑꯩꯈꯣꯏ ꯌꯨꯝ ꯃꯅꯥꯛꯇ ꯂꯩꯅꯤꯡꯉꯩꯗꯣ
ꯍꯣꯏ ꯍꯣꯏ ꯍꯣꯏ ꯅꯣꯏ ꯈꯨꯟꯁꯨ ꯑꯁ ꯐꯖꯗꯦ ꯐꯖꯩ ꯑꯗꯨꯕꯨ ꯈꯔ ꯂꯥꯞꯄꯒꯤꯅꯦꯀꯣ
ꯑ
ꯁꯤ ꯈꯨꯟꯒꯤ ꯖꯒꯥꯒꯨꯝꯕꯗꯤ ꯑꯗꯨꯝ ꯐꯖꯩꯌꯦꯕ
ꯎꯝ
ꯈꯨꯟꯒꯤ ꯖꯒꯥꯒꯨꯝꯕ ꯐꯖꯔꯁꯨ ꯂꯧꯊꯣꯛ ꯈꯔ ꯂꯥꯞꯄꯒꯤꯀꯣ
ꯎꯝ
ꯀꯩꯅꯣ ꯇꯧꯕꯅꯦꯕ
ꯎꯝ
ꯑꯁ ꯅꯣꯏ ꯈꯨꯟꯒꯤ ꯃꯊꯛꯇꯒꯤ ꯅꯨꯄꯥ ꯈꯪꯅꯔꯤꯉꯩꯗꯣ ꯑꯩ ꯌꯥꯝ ꯅꯣꯛꯅꯤꯡꯉꯤꯗ
ꯑꯁ ꯑꯗꯨ ꯅꯨꯄꯥꯅ ꯀꯔꯤ ꯇꯧꯔ ꯂꯩꯔꯕꯅꯣ ꯑꯩꯁꯨ ꯈꯪꯗꯦꯅꯦ ꯍꯪꯁꯨ ꯍꯥꯡꯕꯤꯗꯦ ꯃꯣꯏꯒꯤ ꯃꯃꯥꯡꯉꯣꯟꯗꯁꯨ ꯃꯣꯏꯒꯤ ꯃꯃꯥꯗ ꯑꯗꯨꯝ ꯑꯩꯈꯣꯏ ꯌꯨꯝꯗ ꯑꯗꯨꯝ ꯂꯥꯛꯄꯅꯤ
ꯎꯝ ꯍꯪꯕꯤꯌꯣꯅꯦ ꯅꯪꯁꯨꯨ ꯀ꯭ꯔꯤꯔꯣ
ꯎꯝꯝ
ꯑꯗꯨ ꯊꯥꯏꯅꯗꯤ ꯀꯔꯤ ꯃꯇꯝꯗꯨꯅ ꯑꯃꯗꯤ ꯐꯥꯎꯔꯛꯄꯅꯦ
ꯑ
ꯀ꯭ꯂꯥꯁ ꯇꯨꯋꯦꯜꯕ ꯂꯣꯏꯕ ꯃꯇꯨꯡꯗ ꯐꯥꯎ ꯐꯥꯎꯗꯤ ꯐꯥꯎꯔꯛꯄꯅꯦ ꯑꯗꯣ ꯑꯗꯨꯗꯤ
ꯑꯗꯨ ꯃꯇꯨꯡꯗꯔ ꯑꯩꯉꯣꯟꯗ ꯀꯅꯥꯅꯣꯃ ꯅꯪꯒꯤ ꯅꯝꯕꯔ ꯅꯤꯔꯛꯄꯅꯤꯅꯦ ꯑꯩ ꯄꯤꯕꯒꯤ ꯄꯤꯕꯒꯨꯝ
ꯅꯣꯡꯃ ꯐꯥꯎꯔꯛꯄꯅꯦꯕ ꯐꯥꯎꯔꯛꯑꯒ ꯃꯥ ꯀꯩꯅꯣ ꯍꯥꯏꯕꯅꯦ ꯑꯩꯅ ꯑꯦ ꯇꯨꯝꯝ ꯇꯝꯗꯤ ꯑꯩꯈꯣꯏꯁꯨ ꯑꯉꯥꯡꯅꯤꯅ ꯒ꯭ꯌꯥꯟꯃꯥꯟ ꯇꯥꯗꯦꯅ
ꯎꯝ
ꯑꯩꯈꯣꯏꯗꯤ ꯀꯥꯎꯔꯦꯗ ꯑꯉꯥꯡ ꯑꯣꯏꯕꯤꯒꯤ ꯃꯥꯟ ꯇꯥꯗꯦ ꯍꯥꯏꯕ
ꯎꯝ
ꯍꯥꯏꯗꯤ ꯑꯉꯥꯡꯉꯩꯗꯤ ꯁꯦꯔꯥꯟ ꯨꯔꯥꯟ ꯇꯧꯕ ꯃꯇꯝꯅꯦꯕ
ꯎꯝ ꯍ ꯅꯤꯡꯊꯄꯗꯣ ꯑꯩꯈꯣꯏꯅ ꯈꯟꯗꯣꯛꯄꯗꯣ
ꯍ
ꯑꯩꯈꯣꯏ ꯅꯤꯡꯖꯕꯗꯣ ꯆꯨꯝꯃꯦ ꯍꯥꯏꯔꯦ ꯀꯣꯏ ꯗꯤ ꯑꯗꯨꯝ ꯇꯧꯋꯦꯕ
ꯑꯗꯨꯅꯤ ꯑꯁ ꯑꯗꯨ ꯃꯇꯝꯗꯣꯗꯣꯏꯅ ꯌꯥꯝ ꯅꯨꯡꯁꯤꯗ ꯅꯣꯏ ꯃꯥꯈꯣꯏꯅ ꯑꯩꯈꯣꯏꯕꯨ ꯊꯦꯡꯅ ꯂꯥꯛꯄꯒꯤ ꯀꯧꯕ ꯂꯥꯛꯄꯗꯣ
ꯎꯝ
ꯑꯗꯨ ꯅꯨꯃꯤꯠꯇꯨ ꯀꯥꯎꯗꯤ ꯀꯥꯎꯗ꯭ꯔꯦꯀꯣ
ꯎꯝ
ꯑꯃꯔꯛꯈꯛ ꯆꯠꯂꯁꯨ ꯑꯁ ꯅꯣꯏ ꯈꯨꯟꯒꯤ ꯅꯨꯡꯒꯨꯝꯕ ꯂꯩꯕꯗꯨꯣ ꯑꯁ ꯐꯖꯩꯍꯦ ꯚꯏ ꯐꯖ ꯐꯕꯨꯗꯤ
ꯑ ꯑꯩꯈꯣꯏ ꯎ ꯂꯥꯁ ꯌꯌꯥꯔꯗ ꯑꯗꯨ ꯃꯐꯝꯗ ꯄꯤꯛꯅꯤꯛ ꯆꯠꯄꯅꯦ ꯑꯩꯈꯣꯏ ꯌꯨꯠ
ꯆꯔꯆꯀꯤ ꯌꯨꯠ ꯆꯤꯡꯈꯣꯝ
ꯍꯣꯏ
ꯅꯨꯡꯉꯥꯏꯗ ꯅꯨꯡꯗꯥꯡ ꯐꯥꯎꯕ ꯃꯥꯏ ꯊꯥꯛꯔꯒꯀꯣ ꯌꯥꯝ ꯅꯨꯡꯉꯥꯏꯌꯦ
ꯑꯣ ꯅꯣꯡꯃ ꯑꯗꯨ ꯑꯩꯈꯣꯏ ꯂꯥꯛꯄ ꯀꯥꯟꯗ ꯅꯣꯏ ꯈꯨꯟꯗ ꯖꯒꯣꯏ ꯇꯝꯕ ꯅꯠꯇ꯭ꯔꯣ ꯍꯥꯥ
ꯈꯪꯗꯦ ꯇꯝꯕꯒꯨꯝ ꯇꯧꯋꯦꯀꯣ
ꯍ ꯖꯒꯣꯏ ꯌꯦꯡꯕ ꯆꯠꯂꯦꯕ ꯅꯨꯡꯗꯥꯡꯗ
ꯎꯝ
ꯎ ꯇꯧ ꯇꯝꯗ꯭ꯔꯣꯏ ꯅꯣꯏ ꯈꯨꯟꯗ ꯑꯗꯨ ꯃꯇꯝꯗ ꯖꯒꯣꯏ ꯖꯒꯣꯏ ꯇꯝꯃꯒ ꯂꯩꯕ ꯀꯥꯟꯗ ꯅꯨꯡꯗꯥꯡꯗ ꯅꯪ ꯑꯩꯈꯣꯏ ꯌꯦꯡꯕ ꯆꯠꯄꯒꯨꯝ ꯇꯧꯕꯅꯦ ꯏꯃꯥꯟꯅꯕꯤ ꯌꯨꯝ ꯄꯥꯟꯕꯤꯗꯨꯒ ꯅꯪꯒ ꯏꯃꯥꯟꯅꯕꯤ ꯑꯥ ꯃꯄꯥꯟꯗ ꯂꯩꯕ ꯅꯪꯅ ꯈꯔ ꯂꯨꯅ ꯇꯤꯟꯅꯕꯁꯨꯑꯣ ꯂꯥꯛꯑꯦꯀꯣ
ꯑ ꯇꯝꯃꯦ ꯇꯝꯃꯦ ꯃꯣꯏꯗꯣ ꯑꯥ ꯃꯄꯥꯟꯗ ꯖꯒꯣꯏ ꯁꯥꯅꯤꯡꯉꯥꯏ ꯂꯩ ꯍꯥꯏꯅꯀꯣ
ꯑꯣ
ꯇꯝꯝꯕꯅꯤ ꯑꯗꯨꯝ ꯃꯤꯅꯒ ꯑꯗꯨꯝ ꯀꯥꯎꯋꯦ ꯍꯥꯏꯌꯦ ꯃꯣꯏꯗꯣ ꯖꯒꯣꯏ ꯁꯥꯅꯤꯡꯉꯩꯗꯣ
ꯑꯣ ꯑꯗꯨ ꯑꯩꯈꯣꯏꯒꯤ ꯈꯨꯟꯒꯤ ꯅꯨꯄꯥ ꯑꯃ ꯑ ꯑꯩꯅ ꯍꯥꯏꯕ ꯒꯥꯔꯤ ꯊꯧꯕ ꯅꯨꯄꯥꯗꯣ ꯖꯤꯦ ꯁꯤ ꯕꯤ ꯊꯧꯕ ꯅꯨꯄꯥꯗꯣ ꯅꯤꯡꯁꯤꯡꯕ꯭ꯔꯣ
ꯑ ꯑ
ꯅꯤꯡꯁꯤꯡꯗ꯭ꯔꯕꯣ ꯅꯣꯏ ꯌꯨꯝꯒꯤ ꯃꯈꯥꯔꯣꯝꯒꯤꯗꯣ
ꯑ
ꯑ ꯅꯨꯄꯥꯗꯣ ꯅꯨꯄꯤ ꯂꯧꯈ꯭ꯔꯕꯣ
ꯑꯥ ꯑꯁ ꯃꯆꯥ ꯌꯥꯝ ꯂꯩꯔꯦꯗ ꯑꯃ ꯑꯅꯤꯒꯨꯝꯕ ꯂꯩꯔꯝꯃꯨ
ꯑꯣ ꯃꯣꯏ ꯈꯨꯗ ꯂꯩꯕ꯭ꯔꯥ ꯀꯥꯏ ꯂꯩꯕ꯭ꯔꯣ
ꯈꯪꯗꯦ ꯃꯥꯒꯤ ꯅꯨꯄꯤꯗꯤ ꯈꯨꯟꯗ ꯂꯩꯕꯒꯨꯝ ꯇꯧꯕꯅꯦ ꯑꯩꯁꯨ ꯈꯨꯟꯗ
ꯌꯥꯝ ꯂꯩꯇꯕꯒꯤꯅ ꯈꯪꯗꯦꯗ ꯑꯩꯁꯨ ꯃꯣꯏꯒꯤ ꯌꯨꯝꯁꯨ ꯌꯥꯝ ꯂꯥꯞꯄꯦꯅ ꯑꯥ ꯂꯩꯔꯝꯃꯣꯏ ꯃꯥꯗꯤ ꯊꯕꯛ ꯁꯨꯔꯒ ꯆꯠꯔꯝꯒꯅꯤꯗ
ꯑꯣ ꯏꯁ ꯑꯗꯨ ꯊꯥꯏꯅꯒꯤ ꯃꯇꯝꯒꯤꯅꯤꯅꯦ ꯑꯗꯨꯒ ꯇꯧꯔꯃꯗꯤ ꯑꯩ ꯁꯤ ꯂꯧ ꯁꯨꯔ ꯂꯩꯔꯝꯗꯣꯏꯅꯦ ꯚꯏ
ꯃꯥꯅꯤꯅꯦ ꯅꯪꯗꯣ ꯋꯥꯔꯒ ꯂꯩꯔꯤꯅꯤꯅꯦ ꯃꯥ ꯃꯣꯏꯒꯤ ꯑꯁ ꯃꯣꯏꯒꯤ ꯌꯨꯝꯗꯣ ꯅꯨꯄꯥ ꯌꯥꯝꯕꯅꯤꯗ
ꯑꯣ
ꯍꯨꯖꯤꯛꯗꯤ ꯂꯣꯏ ꯌꯨꯝ ꯄꯥꯟꯕ ꯃꯥꯜꯂꯦ ꯅꯨꯄꯥ ꯑꯅꯤ ꯈꯠꯇ ꯂꯩꯔꯝꯒꯅꯤ ꯍꯧꯖꯤꯛꯇꯤ
ꯃꯥꯁꯨ ꯃꯆꯥ ꯑꯅꯤ ꯂꯩꯔꯦ ꯍꯥꯏꯕ
ꯑꯥ
ꯎꯏꯅꯦ
ꯃꯥ ꯂꯨꯍꯣꯡꯕꯗꯣ ꯆꯍꯤ ꯃꯔꯤ ꯃꯉꯥꯒꯨꯝꯕ ꯂꯩꯔꯝꯅꯤ
ꯑꯁ ꯑꯩꯒꯤ ꯋꯥꯈꯜꯗꯤ ꯑꯩꯁꯦ ꯌꯥꯝ ꯑꯉꯥꯡ ꯑꯣꯏꯔꯤꯌꯦꯅ ꯈꯜꯂꯒ ꯂꯩꯕ ꯑꯩꯒ ꯍꯦꯛꯍꯦꯛ ꯐꯣꯟ ꯇꯧꯔꯤꯕ ꯃꯤꯁꯤ ꯃꯆꯥ ꯑꯅꯤ ꯂꯩꯔꯗꯤ ꯇꯜꯂꯦꯍꯦ ꯊꯨꯋꯦꯗꯤ ꯊꯨꯋꯦꯍꯦ
ꯎꯝ ꯑꯁ ꯀꯩꯅꯣ ꯉꯔꯥꯡꯗꯣ
ꯎꯝ
ꯑꯩꯈꯣꯏ ꯀ꯭ꯂꯥꯁꯃꯦꯠ ꯑꯃ ꯊꯦꯡꯅꯌꯦ ꯑꯩꯈꯣꯏ
ꯃꯁꯛꯇꯨ ꯀꯃꯥꯏꯅ ꯇꯧꯕꯗꯨꯔꯣ
ꯑꯁ ꯃꯥꯎ ꯈꯣꯏ ꯀ꯭ꯂꯥꯁꯔꯨꯝꯗ ꯋꯥꯔꯤ ꯃ ꯋꯥꯔꯤ ꯌꯥꯝ ꯅꯤꯕ ꯅꯨꯄꯥꯗꯣ
ꯑꯣ ꯍꯥꯏꯔꯛꯑꯣ ꯀꯩꯗꯧꯕ꯭ꯔꯣ
ꯑꯗꯣ ꯊꯦꯡꯅꯔꯒ ꯑꯁ ꯂꯨꯍꯣꯡꯈ꯭ꯔꯕꯣ ꯑꯗꯨꯃꯥꯏꯅ ꯍꯡꯔꯛꯄꯀꯣ ꯑꯩꯅ ꯅꯣꯛꯅꯤꯡꯕꯅ ꯑꯉꯥꯡꯅꯤꯅꯦ ꯀꯔꯤꯅꯣ ꯍꯥꯏꯔꯒ ꯂꯨꯍꯣꯡꯈ꯭ꯔꯣ ꯍꯥꯏꯅꯦ ꯃꯥꯗ ꯃꯥꯁꯨ ꯍꯣꯡꯗ꯭ꯔꯤꯗ
ꯑꯣ ꯅꯪꯉꯣꯟꯗ ꯍꯣꯡꯈ꯭ꯔꯣ ꯍꯥꯏꯕ
ꯑ ꯑꯩꯅ ꯅꯪ ꯍꯥꯟꯅ ꯍꯣꯡꯉꯣ ꯍꯥꯏꯔꯒ ꯍꯥꯏꯕꯀꯣ
ꯑꯥ
ꯀꯔꯤ ꯀꯔꯤ ꯇꯧꯔꯒ ꯂꯩꯔꯝꯕ꯭ꯔꯣ ꯍꯥꯏꯅ ꯍꯪꯉꯦ
ꯑꯥ
ꯀꯔꯤꯁꯨ ꯇꯧꯗ꯭ꯔꯦ ꯍꯥꯏꯅ
ꯄꯨꯟꯁꯤꯁꯦ ꯒ꯭ꯌꯥꯟ ꯃꯥꯟ ꯇꯥꯗꯦꯀꯣ
ꯎꯝ
ꯆꯍꯤꯗꯤ ꯗꯨꯝ ꯆꯠꯈꯤꯑꯕ
ꯃꯥꯁꯨ ꯀꯩꯅꯣ ꯆꯦ ꯆꯦꯡꯒꯨꯝꯕ ꯗꯨꯀꯥꯟ ꯑꯃ ꯐꯝꯕ ꯃꯥꯜꯂꯦ ꯃꯌꯥꯝꯕꯒ ꯀꯣ
ꯑꯣ ꯑꯣ ꯍꯣꯏ ꯍꯣꯏ ꯃꯌꯥꯝꯕ ꯄꯥꯎ ꯀꯩꯅꯣ ꯇꯧꯕꯗꯨꯒꯣ
ꯑꯥ ꯈꯪꯉꯦꯀꯣ
ꯍꯣꯏ
ꯑꯝ
ꯅꯍꯥꯟ ꯃꯦꯁꯦꯁꯀꯨꯝꯕꯗꯤ ꯍꯦꯛ ꯊꯥꯕꯅꯦꯕ
ꯎꯝ
ꯅꯍꯥꯟ ꯏꯃꯥꯟꯅꯕꯤ ꯂꯣꯟ ꯃꯥꯟꯅꯗꯕ ꯏꯃꯥꯟꯅꯕꯤꯗꯣ
ꯎꯝ
ꯃꯥꯒ ꯐꯣꯟ ꯇꯧꯋꯦ ꯅꯍꯥꯟ ꯏꯁ ꯃꯥꯅꯁꯨ ꯍꯥꯏꯔꯛꯄꯅꯦ ꯅꯍꯥꯟ ꯑꯃꯨꯔꯛꯇꯦ ꯑꯗꯨ ꯅꯨꯄꯥꯗ ꯐꯥꯎ ꯐꯥꯎꯔꯛꯑꯦ ꯍꯥꯏꯅꯀꯣ
ꯑ ꯑꯗꯨ ꯅꯨꯄꯥꯗꯣ ꯃꯥꯕꯨ ꯈꯔ ꯅꯨꯡꯁꯤꯕ꯭ꯔꯥ
ꯈꯔ ꯄꯥꯝꯣ ꯃꯥꯂꯦ ꯍ
ꯄꯕꯒ ꯑꯥ ꯑꯗꯨꯝ ꯄꯥꯕꯒꯨꯝ ꯇꯧꯋꯤꯀꯣ ꯃꯥ ꯑꯗꯣ ꯍꯥꯏꯗꯤ ꯍꯩꯗꯣꯛꯇꯕꯀꯣ
ꯍꯥꯏꯗꯤ ꯍꯥꯏꯗꯣꯛꯇ꯭ꯔꯒ ꯃꯥꯒꯤ ꯃꯇꯧꯗꯨꯒꯤ ꯈꯪꯕꯗꯣ
ꯑꯥ
ꯇꯧꯋꯦ ꯍꯣꯏ
ꯎꯝ ꯍꯥꯏ ꯍꯥꯏꯕꯗꯤ ꯍꯥꯏꯗꯤꯦꯗ ꯃꯥꯕꯨ ꯅꯨꯄꯤ ꯀꯣꯏꯕ꯭ꯔꯅꯦ ꯈꯪꯗꯦꯗ
ꯑꯃꯗꯤ ꯀꯣꯏꯕ ꯃꯥꯜꯂꯦ ꯅꯍꯥꯟ ꯑꯃ ꯑꯩꯅ ꯅꯍꯥꯟ ꯀꯩꯅꯣꯝꯛ ꯄꯣꯠ ꯆꯩꯩ ꯌꯣꯜꯂꯒ ꯂꯩꯌꯦꯕ ꯑꯩ ꯑꯗꯨ ꯃꯇꯝꯗꯣ
ꯑꯥ
ꯑꯗꯨ ꯃꯇꯝꯗ ꯃꯥꯅ ꯑꯩꯉꯣꯟꯗ ꯑꯩꯅ ꯑꯗꯨ ꯂꯧꯒꯦꯔꯥ ꯈꯣꯠꯀꯦꯔꯥ ꯑꯩꯅ ꯄꯣꯠ ꯑꯃ ꯌꯣꯟꯁꯤꯟꯕ ꯑꯗ ꯃꯥꯅ ꯑꯗꯣ ꯅꯨꯄꯤꯅ ꯑꯩ ꯑꯩ ꯑꯗꯨꯂ ꯑꯁ ꯅꯨꯄꯥ ꯑꯩꯗꯤ ꯄꯥꯝꯗꯦ ꯑꯩꯅ ꯕ꯭ꯔꯦꯁꯂꯦꯟ ꯌꯣꯟꯕꯅꯦꯕꯀꯣ
ꯎꯝ
ꯄꯤꯅ ꯄꯥꯝꯒꯗꯕ ꯑꯃ ꯄꯤꯌꯣ ꯍꯥꯏꯕꯅꯦꯕ ꯃꯥꯅ
ꯑ
ꯍꯥꯏꯗꯤ ꯃꯥꯒꯤ ꯅꯍꯥꯟ ꯃꯥꯒꯤ ꯀꯩꯅꯣꯗ ꯍꯦꯛ ꯍꯦꯛ ꯊꯥꯒꯠꯄꯅꯦ ꯊꯥꯒꯠꯂꯒ ꯑꯦ ꯃꯥ ꯑꯗꯨ ꯄꯤꯔꯛ ꯑꯗꯨꯔꯗꯤ ꯈꯪꯗꯦꯀꯣ ꯑꯗꯨꯝ ꯊꯝꯂꯝ ꯑꯗꯩ ꯏꯁꯩꯒꯨꯝꯕ ꯍꯥꯞꯄꯅꯦꯕ ꯅꯝꯕꯔꯒ ꯂꯩꯇ꯭ꯔꯣꯅ
ꯂꯩꯇ꯭ꯔꯦ ꯑꯩꯗꯤ
ꯑꯣ ꯏꯁꯩꯒ ꯑꯗꯨꯝ ꯍꯧꯒꯠꯄꯅꯦꯕ ꯏꯁꯩꯒ ꯌꯥꯎꯔꯒ
ꯎꯝ ꯉꯔꯥꯡꯁꯨ ꯃꯤ ꯃꯤ ꯑꯃꯒꯤ ꯀꯩꯅꯣ ꯐꯣꯔꯝ ꯐꯤꯜ ꯑꯞ ꯇꯧꯅꯤꯡꯉꯥꯏ